ꯕꯤ ꯍꯥꯎ ꯇꯥꯏꯌꯦ
ꯆꯥꯛ ꯆꯥꯔꯕꯣ
ꯆꯥꯛ ꯆꯥꯔꯦ ꯅꯪ ꯆꯥꯔꯕꯣ
ꯑꯩꯁꯨ ꯆꯥꯔꯦ ꯀꯩ ꯏꯟꯁꯥꯡ ꯆꯥꯔꯒ
ꯎꯝ ꯉꯥ ꯊꯣꯡꯕ ꯆꯥꯋꯦ ꯅꯪꯗꯤ
ꯍꯥꯥ
ꯉꯥ ꯊꯣꯡꯕ ꯆꯥꯏꯌꯦ ꯅꯪꯗꯨ
ꯑꯩꯈꯣꯏꯗꯤ ꯀꯩꯅꯣ ꯆꯥꯏ ꯑꯥ ꯀꯥꯡꯁꯣꯏꯒ ꯀꯥꯡꯍꯧꯒ ꯆꯥꯌꯦ
ꯑꯣ ꯍꯥꯎꯅꯤꯌꯦ
ꯍꯥꯎꯋꯦ ꯑꯗꯝ ꯅꯪꯗꯤ ꯅꯣꯏ ꯍꯥꯎꯕ꯭ꯔꯣ
ꯍꯥꯎꯋꯦ ꯈꯨꯍꯥꯎ ꯑꯝꯅꯤ
ꯀꯅꯥꯅ ꯊꯣꯡꯒꯦ
ꯑꯩꯈꯣꯏ ꯏꯃꯥꯟꯅꯕꯤꯈꯩꯅ ꯊꯣꯡꯉꯦ ꯎꯝ ꯎꯝ
ꯑꯦ ꯀꯩꯅꯣ ꯏꯕ ꯂꯣꯏꯔꯕꯣ
ꯏꯕ ꯏꯕ ꯂꯣꯏꯗ꯭ꯔꯤ ꯅꯪꯗꯤ ꯂꯣꯏꯔꯕꯣ
ꯑꯩꯒꯤꯗꯤ ꯂꯣꯏꯗ꯭ꯔꯤꯗ ꯑꯩꯁꯨ ꯄꯦꯖ ꯃꯔꯤꯃꯨ ꯑꯗꯨꯃꯥꯏꯅ ꯏꯔꯝꯗ ꯉꯥꯏꯔꯤ ꯑꯩ ꯑꯗꯨꯝ ꯊꯝꯃꯝꯃꯦ ꯃꯣꯏ ꯑꯁꯥꯀꯤꯔꯟ ꯍꯣꯏꯗ ꯑꯩꯗꯣ ꯍꯌꯦꯡꯗꯣ ꯑꯣꯏꯅ ꯆꯠꯂꯒ ꯑꯣꯏꯅ ꯏꯔꯒꯦꯅ ꯐꯣꯠꯇꯣ ꯀꯩꯀꯥꯖꯨ ꯃꯣꯏꯗ ꯄꯨꯂꯞ ꯀꯛꯑꯝꯕꯗꯨꯗ ꯑꯗꯨꯝ ꯊꯝꯃꯝꯃꯕ ꯑꯩꯅ
ꯎꯝ ꯂꯃꯥꯏ ꯑꯍꯥꯟꯕꯩꯗꯣ ꯑꯗꯨ ꯈꯛꯇꯪ ꯏꯗ ꯉꯥꯏꯔꯤ ꯑꯗꯨꯁꯨ ꯂꯣꯏꯗ꯭ꯔꯤ꯫ ꯇꯨꯝꯅꯤꯡꯕꯅꯁꯨ ꯂꯣꯏꯔꯦ ꯎꯏꯁꯨ ꯎꯏꯔꯛꯑꯕ ꯑꯗꯨꯅ ꯏꯗ꯭ꯔꯕ꯫
ꯀꯩꯅꯣ ꯌꯥꯝ ꯉꯟꯅ ꯇꯨꯝꯅꯤꯡꯉꯤꯗ ꯀꯩ ꯆꯥꯎꯔꯒꯦ
ꯈꯪꯗꯦꯗ ꯂꯥꯏꯔꯤꯛꯄꯨ ꯄꯥꯔꯗꯤ ꯍꯦꯛꯇ ꯇꯨꯝꯅꯤꯡꯉꯛꯄꯥ꯫ ꯑꯍꯝ ꯀꯔꯤꯒꯤꯅꯣ ꯈꯪꯗꯦ꯫
ꯑꯗꯨꯗꯤ ꯂꯥꯏꯔꯤꯛꯁꯤꯅ ꯇꯨꯝꯅꯕꯒꯤ ꯍꯤꯗꯥꯛ ꯑꯣꯏꯔꯦꯅꯦ
ꯃꯥꯅꯦ ꯂꯥꯏꯔꯤꯛ ꯅ ꯅꯥꯎꯁꯨꯝ ꯏꯁꯩ ꯁꯛꯆꯜꯂꯛꯑꯦ ꯑꯝ ꯌꯥꯗ꯭ꯔꯦ꯫ ꯎꯝ ꯎꯝ ꯅꯪ ꯇꯨꯝꯅꯤꯡꯗꯔꯤꯕꯣ
ꯈꯜꯂꯦ
ꯎꯝ ꯅꯪ ꯇꯨꯝꯅꯤꯡꯗ꯭ꯔꯤꯕꯣ
ꯑꯩꯗꯤ ꯇꯨꯝꯅꯤꯡꯗ꯭ꯔꯤꯗ ꯇꯨꯝꯈꯤꯔꯣꯏ ꯄꯨꯡ ꯋꯥꯟ ꯇꯥꯕ ꯑꯗꯨꯋꯥꯏꯗꯒ ꯇꯨꯝꯒꯗ꯭ꯔꯥ
ꯎꯝ
ꯑꯈꯣꯏꯗꯤ ꯊꯦꯡꯅ ꯊꯦꯡꯅ ꯇꯨꯝꯃꯦ ꯑꯗꯨꯝ ꯍꯩꯅꯕꯤ ꯑꯣꯏꯈꯔꯦ ꯊꯦꯡꯅ ꯇꯨꯝꯕꯖꯦ꯫
ꯑꯁ ꯑꯗꯨꯅꯤ ꯅꯪꯗꯤ ꯀꯩꯗꯧꯔ ꯂꯩꯔꯤꯕ ꯂꯥꯏꯔꯤꯛ ꯄꯥꯔꯤ ꯑꯣꯏꯔꯝꯅꯤ꯫
ꯀꯔꯥꯏꯗꯒꯤ ꯂꯥꯏꯔꯤꯛꯅꯣ ꯑꯃꯨꯛ ꯍꯤꯞꯀꯅꯤ ꯑꯃꯨꯛ ꯍꯧꯒꯠꯅꯤ ꯑꯃꯨꯛ ꯐꯝꯅꯤ ꯑꯃꯨꯛ ꯍꯤꯞꯄꯅꯤ꯫ ꯑꯗꯨꯃꯥꯏ ꯑꯗꯨꯝ ꯁꯥꯟꯅꯔ ꯂꯩꯗꯣꯏꯅꯤ
ꯑꯩꯗꯤ ꯁꯨꯡꯇꯨꯝ ꯇꯨꯝꯅꯤꯡꯗ꯭ꯔꯕꯀꯣ ꯂꯥꯏꯔꯤꯛꯄꯨ ꯍꯦꯛ ꯄꯨꯊꯣꯛꯑꯕ ꯑꯗꯨꯝ ꯇꯨꯝꯅꯤꯡꯉꯤ
ꯂꯥꯏꯔꯤꯛ ꯂꯥꯏꯔꯦꯝꯕꯤꯗ ꯃꯤꯔꯥꯏꯕꯤꯒꯅꯨꯅꯦ ꯑꯗꯨꯃꯥꯏ ꯇꯧꯅꯨ ꯐꯠꯇꯦꯅꯦ꯫
ꯑꯁ ꯂꯥꯏꯔꯤꯛꯀꯤ ꯏꯃꯥꯅ ꯆꯥꯟꯕ ꯃꯥꯜꯂꯦ ꯑꯩꯗꯤ ꯇꯨꯝꯃꯣ ꯇꯨꯝꯃꯣꯅ ꯍꯛꯇ ꯅꯥꯎꯁꯨꯝ ꯁꯠ ꯁꯛꯂꯛꯄ ꯄꯖꯔꯗꯤ ꯑꯗꯨꯝ ꯇꯨꯡꯅꯤꯡꯉꯛꯄ
ꯐꯠꯇꯦ ꯃꯥ ꯑꯉꯥꯡꯗ ꯅꯥꯎꯁꯨꯝ ꯁꯛꯆꯜꯂꯤꯗꯣ꯫
ꯑꯗꯨꯅꯦ ꯎꯝ ꯍꯨꯝ ꯅꯣꯏ ꯑꯗꯥꯏꯗꯣ ꯌꯥꯝ ꯁꯥꯗ꯭ꯔꯣ ꯑꯩꯈꯣꯏ ꯌꯥꯝ ꯁꯥꯏꯌꯦ ꯑꯩꯈꯣꯏ ꯀꯥꯁꯦ
ꯁꯥꯏꯌꯦ ꯑꯈꯣꯏꯁꯨ ꯑꯁ ꯐꯦꯟꯒ ꯊꯥꯗ꯭ꯔꯗꯤ ꯑꯍꯤꯡ ꯇꯨꯝꯕ ꯉꯝꯗꯦ ꯂꯩꯕ ꯉꯝꯗꯦ
ꯎꯝ ꯑꯈꯣꯏꯒꯤꯁꯨꯅꯤ ꯑꯩꯈꯣꯏꯁꯨ ꯍꯧꯖꯤꯛ ꯐꯦꯟ ꯃꯈꯥꯗꯗꯤ ꯐꯝꯃꯒ ꯂꯩꯔꯤꯁꯤ
ꯅꯣꯏ ꯀꯌꯥ ꯂꯩꯔꯤꯅꯣ
ꯑꯈꯣꯏ ꯑꯍꯨꯝꯅ ꯅꯩꯌꯦ
ꯑꯣ ꯑꯣ ꯅꯣꯏ ꯔꯨꯝꯃꯦꯠ ꯂꯣꯏ ꯂꯥꯛꯑꯕꯣ꯫
ꯑꯈꯣꯏꯅ ꯑꯥ ꯑꯩꯈꯣꯏꯒꯤ ꯀꯥꯒꯤ ꯃꯤ ꯂꯣꯏ ꯁꯨꯗ꯭ꯔꯤ ꯁꯤꯜꯄꯥꯅꯦ ꯑꯩꯅꯦ ꯑꯂꯤꯅꯦ ꯑꯩꯈꯣꯏ ꯑꯍꯨꯝ ꯂꯩ
ꯎꯝ ꯀꯃꯥꯏ ꯀꯃꯥꯏ ꯇꯧꯔꯤꯒꯦ ꯍꯧꯖꯤꯛꯀꯥꯟꯖꯤꯕꯨ ꯆꯥꯛ ꯍꯤꯟꯖꯥꯡ ꯆꯥꯕꯖꯤꯕꯨ ꯍꯥꯎꯔꯤꯕ꯭ꯔꯣ ꯀꯩꯀꯩ ꯃꯊꯦꯜꯅ ꯄꯥꯝꯅ ꯆꯥꯅꯔꯤꯒꯦ ꯅꯨꯡꯁꯥ ꯍꯥꯏꯒꯠꯂꯛꯄꯁꯤꯗ ꯆꯥꯕ ꯌꯥꯔꯤꯕꯣ
ꯌꯥꯗ꯭ꯔꯦꯗ ꯑꯃꯇ ꯆꯥꯕ ꯌꯥꯗ꯭ꯔꯦ ꯆꯥꯛꯁꯨ ꯆꯥꯛꯁꯦ ꯌꯥꯝ ꯆꯥꯅꯤꯡꯉꯖꯨꯅꯦ ꯅꯨꯡꯁꯥ ꯍꯥꯏꯒꯠꯂꯛꯄꯩꯔꯥ ꯈꯪꯗꯦ ꯍꯦꯛꯇ ꯆꯥꯕꯒꯅꯦ ꯄꯨꯛ ꯊꯟꯕꯅ ꯍꯦꯛꯇ ꯍꯥꯟꯕ ꯍꯦꯟꯖꯥꯡꯁꯨ ꯏꯍꯥꯎ ꯍꯥꯎꯇꯦ ꯀꯩꯒꯤꯅꯣ ꯈꯪꯗꯦ ꯑꯥ ꯑꯗꯨ ꯑꯗꯨ ꯍꯥꯥꯎꯇꯕ ꯊꯣꯡꯕ ꯑꯥ ꯑꯗꯨꯗꯒꯤ ꯑꯍꯥꯎꯕ ꯊꯣꯡꯕ ꯑꯗꯨꯒꯨꯝꯕ ꯋꯥ ꯈꯛꯇ ꯊꯣꯡꯉꯤꯅꯦ ꯈꯪꯗꯦ ꯑꯍꯥꯎ ꯉꯥ ꯊꯣꯡꯉꯥꯥꯁꯨ ꯌꯦꯟ ꯊꯣꯡꯉꯥꯁꯨ ꯆꯥꯛꯁꯤ ꯏꯆꯪ ꯈꯪꯉꯨ ꯌꯥꯗꯦ ꯀꯩꯒꯤꯅꯣ ꯈꯪꯗꯦ ꯅꯪꯗꯤ ꯀꯃꯥꯏ ꯇꯧꯔꯤꯒꯦ ꯆꯥꯛ ꯆꯪ ꯌꯥꯕ꯭ꯔꯣ
ꯑꯗꯨꯝ ꯆꯥꯛ ꯆꯪꯕ ꯌꯥꯗꯦꯗ ꯑꯗꯨꯝ ꯀꯩꯅꯣ ꯇꯧꯋꯦ ꯑꯗꯨꯝ ꯄꯪꯆꯥꯥ ꯆꯥꯕꯅꯤ ꯌꯥꯅ ꯌꯥꯅꯕ
ꯍꯤꯡꯅꯕ
ꯍꯣꯏ ꯍꯤꯡꯅꯕ ꯆꯥꯛ ꯆꯥꯗ꯭ꯔꯗꯤ ꯁꯤꯅꯤꯗꯅ
ꯑꯗꯨꯅꯤ ꯑꯈꯣꯏꯗꯤ ꯍꯤꯡꯅꯕ ꯆꯥꯕꯅꯦ ꯅꯠꯇ꯭ꯔꯥ
ꯃꯥꯅꯦ ꯍꯤꯡꯅꯕꯒꯤꯗꯃꯛꯇ ꯆꯥꯕꯅꯦ
ꯃꯤꯅ ꯍꯥꯎꯅꯕ ꯆꯥꯕ ꯑꯩꯈꯣꯏꯅ ꯍꯤꯡꯅꯕ ꯆꯥꯕ ꯎꯝ
ꯃꯥꯅꯦ ꯃꯤꯅ ꯄꯨꯛꯊꯟꯅꯕ ꯆꯥꯕ ꯅꯣꯡꯃꯒꯤ ꯑꯩꯈꯣꯏꯅ ꯁꯤꯗꯅꯕ ꯆꯥꯕ
ꯃꯥ ꯆꯥꯕꯗꯤꯅꯥꯪꯁꯨ
ꯅꯣꯏꯗꯤ ꯄꯨꯡ ꯀꯌꯥ ꯀꯌꯥꯗ ꯇꯨꯝꯒꯦ
ꯎꯝ ꯑꯩꯈꯣꯏꯗꯤ ꯑꯥ ꯑꯩꯒꯤꯗꯤ ꯄꯨꯡ ꯅꯤꯄꯥꯟ ꯇꯥꯔꯛꯄ ꯃꯇꯝ ꯑꯗꯨꯋꯥꯏꯗ ꯇꯨꯝꯃꯤ ꯑꯩꯈꯣꯏ ꯌꯨꯝꯗ ꯂꯩꯔꯗꯤ ꯑꯗꯨ ꯁꯤꯗ ꯂꯩꯔꯒꯗꯤ ꯐꯣꯟ ꯌꯤꯡꯕꯗꯤ ꯄꯨꯡꯁꯦ ꯕꯥꯔꯣ ꯑꯃꯥ ꯇꯥꯕꯁꯨ ꯍꯦꯛꯇ ꯈꯪꯍꯧꯗꯦ ꯑꯗꯣ ꯐꯣꯟꯕꯨ ꯌꯦꯡꯉꯗꯤ ꯃꯤꯠꯁꯦ ꯍꯦꯛꯇ ꯁꯤꯡꯕ ꯂꯥꯏꯔꯤꯛꯄꯨ ꯍꯦꯛꯄꯨ ꯊꯣꯛꯑꯗꯤ ꯍꯦꯛꯇ ꯇꯨꯝꯅꯤꯡꯉꯛꯄ ꯀꯩꯒꯤꯅꯣ ꯈꯪꯗꯦ ꯑꯗꯨꯅ ꯅꯣꯡꯃ ꯅꯣꯡꯃꯒꯤ ꯃꯈꯥ ꯄꯣꯟꯂꯦ ꯑꯩꯒꯤꯗꯤ
ꯃꯔꯥꯜ ꯂꯩꯖꯗꯕ ꯂꯥꯏꯔꯤꯛꯇ ꯇꯥꯏꯅꯒꯅꯨꯃꯤ ꯅꯪꯅ ꯑꯗꯨꯝ ꯇꯨꯝꯅꯤꯡꯉ ꯂꯩꯔꯒ
ꯑꯁ ꯇꯥꯏꯅꯕ ꯅꯠꯇꯦ ꯃꯥꯅ ꯇꯥꯏꯅ ꯁꯜꯂꯛꯄꯅꯦ ꯑꯩꯉꯣꯟꯗ
ꯅꯪ ꯌꯨꯝꯅ ꯈꯪꯉꯗꯤ ꯅꯪ ꯂꯥꯏꯔꯤꯛ ꯇꯝꯕ ꯇꯣꯛꯑꯣ ꯍꯥꯏꯕꯤꯔꯛꯄ ꯇꯥꯔꯦꯅꯦ
ꯑꯗꯨꯅꯦ ꯂꯥꯏꯔꯤꯛꯇꯝꯕ ꯇꯣꯛꯑꯣ ꯍꯥꯏꯔꯛꯑꯅꯤꯃꯦ ꯑꯩꯁꯤ ꯇꯥ ꯄꯤꯛꯏ ꯉ ꯩꯗꯒꯤ ꯑꯗꯨꯝ ꯇꯧꯔꯛꯑꯁꯤ
ꯂꯥꯏꯔꯤꯛ ꯂꯥꯏꯔꯦꯝꯕꯤ ꯃꯤꯔꯥꯏꯒꯅꯨ ꯐꯠꯇꯦ
ꯑꯗꯨꯅꯦ ꯐꯠꯇꯦ ꯑꯩꯅ ꯍꯦꯟꯅ ꯃꯤꯔꯥꯏꯅꯤꯡꯗꯦ ꯃꯥꯅ ꯃꯤꯔꯥꯏ ꯁꯤꯜꯂꯛꯑꯦ ꯑꯩ ꯌꯥꯝ ꯋꯥꯏꯑꯦ
ꯃꯥꯅꯗꯤ ꯂꯥꯟꯖꯗꯕꯅꯦ
ꯂꯥꯟꯖꯗꯕꯅꯦ ꯀꯩꯒꯤꯅꯣ ꯈꯪꯗꯦ ꯑꯩꯒꯤ ꯍꯛꯆꯥꯡ ꯃꯅꯨꯡꯗ ꯌꯥꯎꯕ ꯀꯌꯥꯠꯁꯤꯡꯁꯦ ꯂꯥꯏꯔꯤꯛꯀ ꯌꯦꯛꯅꯔꯕ ꯈꯪꯗꯦ
ꯃꯤꯠꯁꯤꯅ ꯃꯔꯨ ꯑꯣꯏꯅ ꯍꯦꯛꯇ ꯇꯨꯝꯅꯤꯡꯉꯛꯄ ꯃꯤꯠꯁꯦ ꯍꯦꯛꯇ ꯎꯏꯁꯤꯜꯂꯛꯄ ꯃꯇꯣꯝꯗ
ꯃꯤꯠꯅꯕꯨ ꯎꯏꯅꯤꯡꯉꯛꯑꯗꯤ ꯕꯨꯙꯤꯁꯨ ꯃꯡꯖꯤꯟꯂꯀꯦ ꯗꯣ
ꯍꯣꯏ ꯃꯥꯅꯦ ꯃꯤꯠꯇ ꯂꯣꯏ ꯂꯩꯔꯤ
ꯄꯨꯝꯅꯃꯛ ꯃꯤꯠꯅ ꯈꯟꯕ ꯉꯥꯛꯇꯅꯤ
ꯃꯥꯅꯦ
ꯇꯨꯝꯅꯤꯡꯕꯗꯤ ꯋꯥꯈꯜꯅ ꯐꯥꯎꯍꯜꯂꯛꯄꯅꯦ ꯃꯤꯠꯅ ꯎꯏꯕꯅꯦ
ꯃꯥꯅꯦ ꯃꯤꯠꯅ ꯎꯏꯕꯅꯤ ꯋꯥꯈꯟꯅ ꯁꯤꯡꯉꯨ ꯁꯤꯡꯉꯨ ꯍꯥꯏꯔꯁꯨ ꯃꯤꯠꯁꯦ ꯑꯗꯨꯝ ꯎꯏꯁꯤꯟꯖꯔꯛꯑꯦꯀꯦ ꯃꯇꯣꯝꯗ ꯑꯩꯅꯗꯤ ꯁꯤꯡꯉꯣꯅ ꯈꯟꯕꯅꯦꯕ ꯃꯤꯠꯁꯦ ꯁꯤꯡꯉꯣ ꯅꯪ ꯋꯥꯈꯟꯅꯗꯤ ꯈꯟꯂꯦ ꯑꯗꯣ ꯃꯤꯠꯁꯤꯅ ꯄꯥꯡꯊꯣꯛꯎ ꯌꯥꯗꯕꯋꯥꯅꯤ
ꯈꯪꯗꯦꯗ ꯍꯧꯖꯤꯛꯀꯥꯟꯁꯦ ꯀꯩꯗꯧꯔ ꯂꯩꯗꯣꯏꯅꯣ ꯒ꯭ꯌꯥꯟ ꯑꯝ ꯇꯥꯗ꯭ꯔꯦ
ꯑꯗꯨꯅꯤ ꯑꯏꯤꯡ ꯑꯁꯥꯁꯨ ꯐꯖꯟꯅ ꯍꯣꯡꯉꯛꯑꯦ ꯍꯥꯏꯕꯗꯤ ꯑꯩꯈꯣꯏ ꯎ ꯀꯩꯀꯥ ꯃꯌꯥꯝ ꯌꯥꯟꯊꯠꯄ ꯈꯣꯠꯄ ꯃꯌꯥꯝ ꯇꯧꯕꯗꯣ ꯌꯥꯝ ꯇꯣꯏꯃꯟꯒꯤꯕ ꯑꯗꯨ ꯅꯍꯥꯟꯋꯥꯏ ꯑꯗꯨꯒ
ꯅꯨꯡꯁꯥꯅ ꯃꯔꯣꯟ ꯑꯃꯥ ꯁꯥꯔꯤꯕ ꯅꯣꯡꯅ ꯁꯨꯡꯆꯨ ꯆꯨꯗꯦ ꯆꯨꯔꯁꯨ ꯂꯝꯕꯤ ꯏꯁꯤꯡ ꯀꯪꯅꯕ ꯆꯨꯕ ꯏꯁꯤꯡ ꯆꯥꯏꯔꯝꯃꯒ ꯇꯣꯛꯈꯤ ꯂꯝꯕꯤ ꯈꯥꯛꯇꯪ ꯅꯥꯜꯍꯧꯋꯤ ꯂꯧꯅ ꯏꯁꯤꯡ ꯑꯝꯇ ꯂꯩꯍꯧꯗꯦ
ꯃꯃꯥꯡ ꯆꯍꯤꯗꯨꯗꯅ ꯏꯁꯤꯡ ꯏꯆꯥꯎ ꯑꯃꯨꯛ ꯊꯣꯛꯑꯦ ꯏꯁꯤꯡ ꯏꯆꯥꯎ ꯊꯣꯛꯏꯗꯨꯖꯨ ꯊꯣꯛꯀꯗꯕ ꯃꯇꯝꯗꯅ ꯊꯣꯛꯇ꯭ꯔꯦ ꯊꯣꯛꯑꯣꯏꯗꯕ ꯃꯇꯝꯗꯅ ꯑꯃꯨꯛ ꯊꯣꯛꯑꯦ ꯃꯤꯒ ꯂꯧ ꯂꯣꯛꯅꯔꯝꯗꯥꯏꯁꯤꯗ ꯂꯣꯏ ꯊꯣꯛꯑꯦ ꯃꯃꯥꯡꯗꯁꯨ ꯂꯧꯒꯥ ꯑꯃ ꯂꯣꯛ ꯌꯥꯗ꯭ꯔꯦ ꯑꯗꯨꯒ ꯍꯟꯗꯛꯅ ꯂꯧ ꯍꯨꯜꯂꯝꯗꯥꯏꯁꯤꯗ ꯅꯣꯡ ꯑꯃꯐꯧ ꯇꯥꯗꯦ ꯄꯨꯔꯥ ꯀꯨꯝ ꯀꯥꯡꯒꯤꯃꯤ ꯑꯗꯨꯅꯤ
ꯑꯗꯨꯅꯦ ꯒ꯭ꯌꯥꯟ ꯇꯥꯗꯦꯗ ꯑꯏꯪ ꯑꯁꯥꯖꯦ ꯅꯣꯡꯃ ꯅꯣꯡꯃꯒꯤ ꯁꯨꯝ ꯃꯥꯡꯖꯜꯂꯛ ꯁꯨꯝ ꯃꯥꯡꯖꯜꯂꯛ
ꯍꯣꯏ ꯑꯗꯨꯅꯦ ꯁꯨꯝ ꯍꯣꯡꯉꯛꯄꯖꯦ ꯑꯩꯈꯣꯏ ꯀꯣꯟꯅꯗꯤ ꯑꯁ ꯌꯥꯝ ꯊꯤ ꯋꯥꯗꯨꯏꯅꯤ ꯌꯦꯡꯉꯨ
ꯋꯥ ꯅꯠꯇꯕꯩ ꯋꯥꯗꯨꯏꯅꯦꯕ ꯑꯩꯈꯣꯏ ꯁꯤꯗ ꯂꯧꯖꯦ ꯎꯅꯔꯅꯤ ꯑꯗꯩꯗꯤ ꯏꯁꯤꯡ ꯌꯥꯝ ꯐꯪꯗꯕꯅꯤꯅ ꯌꯥꯝꯅ ꯂꯧ ꯀꯩꯁꯨ ꯐꯧꯖꯨ ꯀꯩꯁꯨ ꯌꯥꯝ ꯀꯟꯅ ꯂꯣꯛꯅꯔꯔꯣꯏꯕ
ꯑꯥ ꯑꯗꯨꯅꯦ ꯆꯥꯅꯤꯡꯉꯥꯏꯗꯤ ꯂꯩꯔꯔꯣꯏ ꯑꯗꯨꯗꯩ ꯃꯤ ꯃꯁꯤꯡꯗꯤ ꯅꯣꯡꯃ ꯁꯨꯝ ꯌꯥꯝ ꯈꯠꯂꯂꯦ ꯑꯗꯒꯤ ꯑ ꯂꯧ ꯂꯝꯗꯤ ꯆꯥꯎꯊꯣꯔ ꯆꯥꯎꯊꯣꯔꯛꯄꯗꯤ, ꯅꯠꯇꯝꯅꯤꯅ
ꯍꯣꯏ ꯌꯥꯝ ꯋꯥꯔꯅꯤ ꯑꯩꯈꯣꯏ
ꯑꯗꯨꯅꯦ ꯊꯣꯛꯄꯁꯨ ꯁꯨꯝ ꯁꯨꯝ ꯌꯥꯝꯁꯤꯜꯂꯛꯇ꯭ꯔꯦ ꯑꯗꯩ ꯍꯥꯔꯒꯨꯝꯕ ꯊꯣꯛꯅꯕꯅꯦꯅ ꯄꯪꯁꯤꯟꯗ ꯁꯤꯖꯤꯟꯅꯔꯦ ꯌꯨꯔꯤꯌꯥꯒꯨꯝꯕꯗꯣ ꯑꯗꯣ ꯑꯗꯨꯗꯤ ꯑꯩꯈꯣꯏ ꯍꯛꯆꯥꯡꯗ ꯂꯣꯏ ꯁꯣꯛꯍꯜꯂꯦ ꯑꯗꯨꯝ ꯉꯟꯇꯥ ꯉꯟꯇꯥꯅ ꯁꯤꯕ ꯇꯥꯕꯅꯦꯕ ꯅꯠꯇ꯭ꯔꯥ
ꯍꯣꯏ
ꯑꯁ ꯑꯩꯈꯣꯏ ꯆꯥꯏ ꯃꯅꯥ ꯃꯁꯤꯡꯖꯤꯡꯖꯦ ꯑꯃꯠꯇ ꯐꯠꯇ꯭ꯔꯦ ꯍꯨꯖꯤꯛꯇꯤ ꯍꯥꯔꯒꯨꯝꯕꯁꯦ ꯌꯥꯝ ꯌꯥꯎꯔꯕꯅꯤꯅꯀꯣ
ꯈꯪꯗ꯭ꯔꯦꯗ ꯏꯕꯦꯝꯃ ꯀꯩꯗꯧꯔꯒꯕꯨ ꯍꯤꯡꯗꯨꯏꯅꯣ ꯄꯨꯟꯁꯤꯖꯦ ꯒ꯭ꯌꯥꯟ ꯇꯥꯁꯤꯜꯂꯛꯇ꯭ꯔꯦ ꯅꯣꯡꯃ ꯅꯣꯡꯃ
ꯑꯁꯦꯡꯕ ꯏꯁꯤꯡꯕꯧ ꯊꯛꯄ ꯇꯜꯂꯦꯗꯨꯅꯤ
ꯃꯥꯅꯦ ꯑꯗꯩꯗꯤ ꯍꯨꯖꯤꯛꯇꯤ ꯅꯨꯡꯁꯥꯖꯨ ꯁꯥꯒꯠꯂꯑꯕꯅꯤꯅ ꯏꯁꯤꯡꯖꯨ ꯁꯨꯝ ꯐꯆꯜꯂꯛꯇ꯭ꯔꯦ ꯅꯣꯡꯃ ꯅꯣꯡꯃꯒꯤ
ꯑꯗꯨꯅꯦ ꯀꯃꯥꯏ ꯇꯧꯗꯨꯏꯅꯣ ꯈꯪꯗꯦ ꯋꯥꯕ ꯋꯥ
ꯑꯐꯕ ꯑꯝꯇ ꯂꯩꯇ꯭ꯔꯦ ꯃꯥꯂꯦꯝꯖꯦ
ꯑꯗꯨꯅꯦ ꯑꯩꯈꯣꯏ ꯃꯇꯝꯖꯤ ꯈꯔ ꯐꯅꯤ ꯑꯩꯈꯣꯏ ꯇꯨꯡꯗ ꯇꯥꯔꯛꯀꯗꯧꯕ ꯃꯤꯒꯩꯖꯤꯗꯤ ꯑꯁ ꯐꯖꯅ ꯋꯥꯗꯧꯔꯤ ꯅꯨꯄꯤ
ꯃꯥꯅꯦ ꯑꯩꯈꯣꯏꯗꯤ ꯈꯔ ꯐꯔꯦ ꯑꯋꯥꯕꯖꯦ ꯌꯥꯝ ꯀꯟ ꯊꯦꯡꯅꯗ꯭ꯔꯦ ꯑꯩꯈꯣꯏꯒꯤ ꯃꯊꯪꯗ ꯂꯥꯛꯍꯧꯒꯗꯕ ꯌꯦꯡꯉꯣ
ꯑꯗꯨꯅꯦ ꯂꯩ ꯀꯪꯂꯥꯗ ꯄꯨꯟꯁꯤꯗꯣ
ꯂꯩꯀꯪꯂꯥꯗ ꯄꯨꯟꯁꯤ ꯍꯤꯡꯗꯧꯔꯕꯅꯦ ꯃꯣꯏ ꯏꯁꯤꯡ ꯏꯆꯥꯎꯅ ꯑꯃꯨꯛ ꯃꯥꯡꯍꯟ ꯏꯀꯪꯅ ꯑꯃꯨꯛ ꯉꯥꯡ ꯃꯥꯡꯍꯟ
ꯎꯝ ꯆꯥꯅꯤꯡꯉꯥꯏ ꯊꯛꯅꯤꯡꯉꯥꯏꯖꯨ ꯂꯩꯁꯜꯂꯛꯇ ꯑꯗꯨꯗꯒꯤ ꯑ ꯑꯏꯪ ꯑꯁꯥꯏ ꯐꯤꯕꯝꯖꯦ ꯄꯨꯔꯥ ꯍꯣꯡꯉꯛꯑꯕꯅꯤꯅ ꯗꯥꯏꯅꯣꯁꯣꯔꯅ ꯃꯨꯠꯈꯤꯕ ꯇꯥꯏꯞꯇꯣ ꯑꯩꯈꯣꯏꯖꯨ ꯂꯣꯏ ꯃꯨꯠꯁꯜꯂꯛꯑꯅꯤ
ꯃꯥꯅꯤ ꯗꯥꯏꯅꯣꯔꯁꯔꯅ ꯃꯨꯠꯈꯤꯕꯒꯨꯝ ꯑꯅꯨꯖꯨ ꯃꯨꯠꯈ꯭ꯔꯅꯤ ꯗꯌꯥꯖꯨ ꯃꯨꯠꯈ꯭ꯔꯅꯤ
ꯄꯨꯡꯃꯨꯠ ꯃꯨꯠꯃꯤꯟꯅꯔꯁꯤ
ꯐꯃꯨꯡꯗ ꯍꯤꯞꯄꯤꯕ ꯔꯣꯁꯤꯕꯤꯅꯥꯖꯨ ꯑꯗꯨꯝ ꯇꯨꯝꯒ꯭ꯔꯅꯤ ꯃꯊꯟꯗ
ꯎꯝ ꯑꯇꯣꯄ ꯒ꯭ꯔꯍ ꯑꯝꯗ ꯆꯠꯈ꯭ꯔꯁꯤ ꯀꯥꯟꯗ꯭ꯔꯦ
ꯑꯇꯣꯞꯄ ꯒ꯭ꯔꯍ ꯗꯨꯅꯅꯤ ꯍꯦꯟꯅ ꯋꯥꯔꯝꯃꯗꯤ ꯀꯝꯗꯧꯕ
ꯑꯁ ꯑꯗꯨꯁꯨ ꯆꯨꯝꯃꯤꯅꯦ
ꯅꯪꯅ ꯅꯨꯡꯉꯥꯏꯅꯤ ꯈꯜꯂꯒ ꯆꯠꯄ ꯅꯪꯒꯤ ꯒ꯭ꯔꯍꯗꯨꯅ ꯍꯦꯟꯅ ꯋꯥꯔꯝꯃꯗꯤ ꯀꯃꯥꯏ ꯇꯧꯕ
ꯑꯗꯨꯅꯦ ꯃꯣꯏꯒꯤꯗꯨꯗꯤ ꯅꯠ ꯇꯨꯝꯃꯝꯗꯥꯏꯒꯤ ꯐꯦꯔꯦ ꯐꯦꯔꯦ ꯍꯥꯏꯕ ꯃꯇꯝꯗꯣ ꯑꯣꯏ ꯂꯩꯔꯝꯃꯕ ꯆꯠꯂꯨꯔꯒ
ꯑꯗꯨꯅꯦ ꯄꯨꯟꯁꯤꯖꯦ ꯇꯝꯕ ꯉꯝꯕ ꯅꯠꯇꯦ
ꯃꯥꯅꯦ ꯁꯤꯗꯧ ꯂꯩꯔꯕ ꯃꯤꯑꯣꯏ ꯃꯄꯣꯛ
ꯍꯤꯡꯉꯤꯅ ꯒ꯭ꯌꯥꯟ ꯑꯃ ꯇꯥ ꯆꯥꯅꯕꯒꯤꯗꯃꯛ ꯍꯤꯡꯉꯦꯅ ꯍꯤꯡꯅꯕꯒꯤ ꯆꯥꯔꯤꯔꯥ ꯒ꯭ꯌꯥꯟ ꯇꯥꯗ꯭ꯔꯦ ꯋꯥꯈꯜ ꯅꯨꯡꯉꯥꯏꯇ꯭ꯔꯤ ꯀꯩꯒꯤꯅꯣ ꯁꯝ ꯀꯦꯟꯕꯩ ꯁꯝ ꯀꯦꯜꯂꯤ ꯀꯩꯒꯤꯅꯣ ꯋꯥꯈꯜ ꯅꯨꯡꯉꯥꯏꯇꯕꯩ ꯑꯗꯣ ꯇꯧꯗꯣꯔꯕꯅꯦ ꯑꯩꯈꯣꯏ
ꯃꯥꯅꯦ ꯑꯗꯨꯢ ꯐꯤꯕꯝꯗꯨꯅꯤ ꯍꯧꯖꯤꯛ ꯑꯣꯏꯔꯤꯖꯦ ꯆꯞ ꯆꯥꯅꯅꯤꯀꯣ ꯑꯣꯏꯔꯤꯖꯦ ꯑꯩꯅ ꯍꯤꯡꯉꯤꯖꯦ ꯁꯤꯅꯕꯅꯤ ꯑꯗꯨ ꯇꯥꯏ
ꯈꯪꯗꯦꯗ ꯏꯕꯦꯝꯃ ꯀꯩꯗꯧꯔꯒꯕꯨ ꯂꯩꯗꯨꯣꯏꯅꯣ ꯒ꯭ꯌꯥꯟ ꯇꯥꯗꯦ
ꯑꯗꯨꯅꯤ ꯈꯟꯕꯗ ꯋꯥꯕ ꯑꯃ ꯑꯣꯏꯔꯤ
ꯈꯟꯕꯗ ꯑꯩ ꯃꯊꯥ ꯁꯥꯔꯦ
ꯃꯊꯥ ꯁꯥꯏ ꯅꯪ
ꯃꯊꯪꯗ ꯑꯃꯨꯛ ꯐꯖꯅ ꯋꯥꯔꯤ ꯁꯥꯔꯁꯦ ꯉꯁꯤꯒꯤꯗꯤ ꯇꯨꯝꯃꯕ ꯇꯧꯔꯁꯤ ꯅꯪꯁꯨ ꯇꯨꯝꯃꯣ ꯐꯖꯅ
ꯍꯣꯏ ꯍꯣꯏ ꯇꯨꯝꯅꯕ ꯇꯧꯔꯁꯤ ꯃꯪ ꯐꯔꯁꯤꯀꯣ
ꯃꯪ ꯐꯔꯁꯤ ꯃꯪ ꯐꯔꯁꯤ ꯎꯝ
ꯊꯝꯃꯦ ꯊꯝꯃꯦ ꯏꯃꯥꯟꯅꯕꯤ
ꯊꯝꯃꯦ ꯊꯝꯃꯦ